ꯍꯂꯣ
ꯇꯥꯏꯌꯦ ꯇꯥꯏꯌꯦ ꯀꯩꯗꯧꯔꯃꯤꯅꯣ
ꯑꯁ ꯑꯩꯁꯦ ꯇꯨꯝꯃꯝꯃꯤꯅꯦ ꯅꯪꯗꯤ ꯀꯩꯗꯧꯔꯤꯒꯦ
ꯁꯤ ꯇꯃ ꯂꯩꯔꯤ ꯀꯩꯗꯔꯒ
ꯑ ꯇꯨꯝꯃ ꯂꯩꯔꯤꯁꯦ ꯏꯁꯥꯁꯤ ꯋꯥꯔꯦ ꯑꯗꯨꯒꯤꯅꯦ ꯋꯥꯕꯆꯣꯛꯊꯕ ꯌꯥꯝꯅ ꯑꯗꯨꯒꯤꯅꯦ ꯇꯧꯔꯤꯁꯦ
ꯀꯔꯤ ꯀꯔꯥꯏ ꯆꯠꯂꯨꯒꯦ ꯈꯣꯠꯂꯨꯒꯦ ꯋꯥꯏ ꯍꯥꯏꯗꯨꯃ ꯅꯁꯥ ꯅꯨꯡꯉꯥꯏꯇꯕ꯭ꯔꯅ ꯆꯠꯀꯗꯕ ꯑꯃꯣ
ꯑꯩ ꯏꯁꯥꯕꯨꯗꯤ ꯅꯨꯡꯉꯥꯏ ꯏꯁꯥꯕꯨꯗꯤ ꯀꯩꯁꯨ ꯇꯧꯗꯦ ꯑꯗꯨꯗ ꯀꯩꯅꯣ ꯇꯧꯨꯔꯕ ꯑꯩꯁꯦ ꯉꯔꯥꯡ ꯀꯩꯊꯦꯜ ꯆꯠꯂꯨꯕ ꯀꯩꯊꯦꯜ ꯆꯠꯂꯒ ꯄꯣꯠ ꯆꯩ ꯈꯔ ꯂꯩꯔꯨꯔꯦ ꯑꯗꯨꯗ ꯍꯛꯆꯥꯡꯗꯣ ꯈꯔ ꯈꯔ ꯅꯨꯡꯉꯥꯏꯇꯕ ꯀꯣꯛ ꯆꯤꯛꯄ ꯇꯧꯔꯝꯕ ꯑꯗꯨꯗꯒꯤ ꯀꯩꯊꯦꯜ ꯆꯠꯂꯨꯕꯗꯨꯗꯒꯤ ꯏꯁꯥꯁꯦ ꯍꯦꯟꯖꯤꯟꯈ꯭ꯔꯦ ꯄꯣꯠ ꯆꯩ ꯃꯌꯥꯝ ꯄꯨꯊꯣꯛ ꯄꯨꯁꯤꯟ ꯊꯥꯡꯗꯣꯛ ꯊꯥꯡꯖꯤꯟ ꯇꯧꯕꯗꯨꯗꯒꯤ ꯍꯦꯟꯅ ꯏꯁꯥꯁꯦ ꯋꯥꯕ ꯍꯦꯟꯖꯤꯟꯈ꯭ꯔꯦꯅꯦ
ꯀꯩꯊꯦꯜ ꯆꯠꯂꯨꯏꯗ ꯅꯪ ꯌꯨꯝꯊꯣꯛꯇ ꯂꯩꯕ꯭ꯔꯣ ꯀꯔꯤꯒꯤ ꯅꯠꯇ꯭ꯔꯒꯅ ꯁꯨꯝꯗꯪ ꯑꯗꯨꯗ ꯁꯤꯖꯤꯟꯅꯕꯒꯤ ꯄꯣꯠꯆꯩ ꯂꯩ ꯆꯠꯂꯨ ꯌꯥꯗ꯭ꯔꯥ ꯌꯨꯝꯊꯇꯕꯩꯒꯤ ꯄꯣꯠ ꯆꯩꯩ ꯇꯄꯛꯄ ꯈꯣꯠꯄ ꯑꯗꯨꯝꯕ ꯌꯥꯎꯕ꯭ꯔꯣ
ꯑꯗꯨ ꯌꯨꯝꯁꯤ ꯍꯣꯏ ꯌꯨꯝꯁꯤ ꯊꯥꯃꯨꯛ ꯂꯩꯔꯒ ꯑꯗꯨꯃꯥꯏꯅ ꯊꯣꯛꯁꯤꯔꯥꯅ ꯇꯧꯕꯅꯦ ꯑꯗꯣ ꯍꯧꯖꯤꯛꯇꯣ ꯀꯩꯅꯣꯗ ꯀꯩꯊꯦꯜꯗꯣ ꯄꯣꯠ ꯆꯩꯗꯨꯣ ꯍꯣꯡꯅ ꯍꯣꯡꯅ ꯐꯪꯉꯦꯅ ꯏꯃꯥꯟꯅꯕꯤ ꯃꯈꯩꯅ ꯍꯥꯏꯔꯛꯄ ꯑꯗꯨꯗꯒꯤ ꯑꯩꯁꯨ ꯉꯔꯥꯡꯗꯣ ꯀꯩꯊꯦꯜꯗꯨ ꯆꯠꯂꯒ ꯄꯣꯠ ꯆꯩꯩ ꯌꯨꯝꯗ ꯊꯣꯛꯀꯥꯟꯗ ꯄꯨꯊꯣꯛꯅꯕ ꯑꯉꯥꯡꯈꯩ ꯄꯣꯠ ꯆꯩꯩ ꯃꯈꯩꯗꯣ ꯈꯔ ꯑꯗꯨꯃꯥꯏꯅ ꯂꯩꯔꯨꯒꯦꯅ ꯍꯥꯏꯔꯒ ꯆꯠꯂꯒ ꯂꯩꯍꯧꯕꯅꯦ ꯄꯣꯠ ꯆꯩꯩꯗꯣ ꯑꯁꯨꯝ ꯑꯩꯗꯨ ꯀꯩꯊꯦꯜꯁꯨ ꯆꯠꯇꯕꯁꯨ ꯀꯨꯏꯔꯦꯕ ꯑꯦꯖꯦꯟ ꯆꯠꯇꯕ ꯀꯨꯏꯔꯕꯒꯤ ꯑꯩꯒꯤ ꯁꯤꯖꯤꯟꯅꯅꯤꯡꯉꯥꯏ ꯄꯣꯠ ꯆꯩ ꯃꯈꯩꯗꯨꯁꯨ ꯑꯋꯥꯠꯄꯗꯨ ꯂꯩꯔꯕ ꯑꯗꯒꯤ ꯑꯆꯥꯄꯣꯠ ꯀꯔꯤ ꯀꯔꯤ ꯆꯥꯟꯅꯕꯁꯤꯡꯗꯨꯁꯨ ꯂꯩꯇꯕꯗꯨ ꯑꯣꯏꯕꯒꯤ ꯑꯩꯗꯣ ꯄꯨꯂꯞ ꯄꯨꯟꯅ ꯂꯩꯔꯨꯕꯅꯦ ꯑꯗꯨꯒꯤꯅꯤ ꯃꯊꯪꯗꯩꯗꯤ ꯑꯩ ꯈꯤꯇꯪ ꯈꯤꯇꯪꯗ ꯑꯗꯨꯃꯥꯏꯅ ꯂꯩꯔꯅꯤ ꯅꯠꯇ꯭ꯔꯗꯤ ꯑꯁꯨꯃꯥꯏꯅ ꯑꯃꯨꯛꯇꯪꯗ ꯆꯠꯂꯒ ꯂꯩꯕꯒ ꯇꯧꯕꯁꯦ ꯑꯁꯨꯃꯥꯏꯅ ꯇꯧꯕꯁꯦ ꯌꯥꯝꯅ ꯋꯥꯏ ꯅꯪꯗꯤ ꯀꯩꯊꯤꯟ
ꯎꯝ ꯃꯣꯏꯇ ꯆꯠꯂꯒ ꯌꯦꯡꯉꯣ ꯂꯩꯗꯕ ꯄꯣꯠꯇꯣꯀꯉꯩꯗꯣ ꯄꯥꯎ ꯐꯥꯎꯅꯔꯒ ꯑꯃꯨꯛꯀꯗꯅ ꯄꯨꯂꯞ ꯆꯠꯂꯤꯗꯨ ꯅꯁꯥ ꯋꯥꯕꯅꯤꯅ ꯀꯔꯤ ꯀꯔꯤ ꯌꯣꯜꯂꯤ ꯈꯣꯠꯂꯤꯗꯣ ꯄꯥꯎ ꯐꯥꯎꯅꯔꯒ ꯃꯔꯛ ꯃꯔꯛ ꯑꯅꯧꯕ ꯀꯔꯤ ꯀꯔꯤꯗꯣ ꯌꯦꯡꯉꯒ ꯑꯗꯨꯃꯥꯏꯅꯅ ꯂꯩ ꯌꯣ
ꯍꯣꯏ ꯑꯗꯨꯅꯦ ꯂꯩꯒꯦ ꯑꯗꯒꯤ ꯄꯣꯠ ꯆꯩꯩ ꯈꯟꯕꯗꯨꯁꯨ ꯑꯉꯥꯡꯒꯤ ꯄꯣꯠ ꯆꯩ ꯃꯈꯩꯗꯨ ꯌꯥꯎꯕꯅꯤꯅ ꯑꯩꯗꯣ ꯑꯩꯈꯣꯏ ꯏꯆꯦꯗ ꯐꯣꯟ ꯀ ꯏꯆꯦꯗ ꯐꯣꯟ ꯇꯧꯔ ꯇꯧꯔꯒ ꯑꯃꯨꯛ ꯍꯪꯕ ꯁꯤ ꯆꯍꯤ ꯀꯌꯥꯒꯤ ꯑꯉꯥꯡ ꯃꯈꯩꯅꯣ ꯑꯩꯁꯨ ꯑꯉꯥꯡꯩ ꯃꯈꯩꯗꯣ ꯎꯗꯕ ꯀꯨꯏꯔꯕꯅꯤꯅ ꯀꯌꯥꯝ ꯆꯥꯎꯔꯕꯅꯣ ꯀꯃꯥꯏꯅ ꯇꯧꯔꯤꯅꯣ ꯑꯗꯨꯁꯨ ꯈꯪꯗꯕꯅꯤꯅ ꯑꯩꯗꯣ ꯌꯨꯝꯗ ꯑꯃꯨꯛ ꯐꯣꯟ ꯇꯧꯔ ꯇꯧꯔ ꯑꯩꯈꯣꯏ ꯏꯆꯦꯗ ꯑꯃꯨꯛ ꯐꯣꯟ ꯇꯧꯔ ꯇꯧꯔꯒ ꯐꯣꯇꯣ ꯊꯥꯔꯒ ꯎꯠꯂꯒ ꯑꯗꯨꯃꯥꯏꯅ ꯄꯣꯠ ꯆꯩꯩ ꯃꯈꯩꯗꯨ ꯂꯩꯕ ꯑꯉꯥꯡ ꯅꯨꯄꯤ ꯃꯆꯩꯁꯨ ꯃꯣꯏꯒꯤ ꯁꯥꯟꯅꯄꯣꯠꯅꯆꯤꯡꯕ ꯑꯗꯒꯤ ꯃꯣꯏꯒꯤ ꯐꯤꯔꯣꯟ ꯈꯔꯁꯨ ꯑꯗꯨꯃꯥꯏꯅ ꯂꯩꯕ ꯑꯗꯨꯗ ꯑꯉꯥꯡꯒꯤ ꯄꯣꯠ ꯆꯩꯩ ꯂꯩꯕꯁꯤꯗꯤ ꯂꯨꯏꯗꯅ ꯍꯌꯦꯡ ꯑꯃꯨꯛ ꯆꯥꯔꯝꯗꯕ ꯈꯣꯠꯂꯝꯗꯕ ꯌꯥꯎ ꯇꯥꯔꯒꯗꯤ ꯍꯥꯏꯔꯒ ꯑꯩꯗꯣ ꯁꯣꯏꯗꯅꯕꯅꯦꯅ ꯍꯥꯏꯔꯒ ꯑꯗꯨꯃꯥꯏꯅ ꯂꯩꯕꯅꯦ ꯅꯪꯗꯤ ꯀꯩꯅꯣ ꯇꯧꯗ꯭ꯔꯣ ꯅꯪꯗꯤ ꯌꯨꯝꯗꯤ ꯀꯔꯝꯕꯥꯗ ꯊꯣꯛꯇꯣꯔꯤꯅꯣ ꯅꯠꯇ꯭ꯔꯁꯨ ꯌꯨꯝ ꯊꯣꯛꯇ꯭ꯔꯗꯤ ꯀꯨꯏꯔꯝꯃꯅꯤꯅꯦ
ꯌꯨꯝ ꯊꯣꯛꯇꯕ ꯀꯨꯏꯔꯦ ꯍꯟꯗꯛꯇꯤ ꯑꯩꯈꯣꯏꯒꯤ ꯄꯔꯤꯈꯥ ꯊꯥꯕ ꯂꯣꯏꯔꯒ ꯊꯣꯛꯀꯦꯅ ꯈꯜꯂꯤ ꯍꯣꯏ ꯑꯉꯥꯃꯈꯩ ꯄꯣꯠ ꯆꯩꯩ ꯂꯩꯕꯗꯨ ꯋꯥꯔꯝꯒꯅꯤ ꯍꯥꯏꯗꯤ ꯃꯣꯏꯒꯤ ꯎꯨꯅꯁꯨ ꯑꯗꯨꯝ ꯃꯁꯥ ꯆꯥꯎꯈꯠꯄꯅꯦ ꯑꯗꯨ ꯑꯩꯈꯣꯏꯅ ꯌꯨꯝꯗ ꯊꯣꯛꯂꯀꯥꯟꯗꯅ ꯑꯃ ꯑꯗꯩ ꯍꯌꯦꯡ ꯃꯊꯪ ꯊꯣꯛꯂꯛꯀꯥꯟꯗ ꯑꯗꯨ ꯃꯊꯅ ꯑꯗꯨꯅ ꯆꯥꯎꯈꯠꯄꯅꯤꯅ ꯆꯥꯗꯕ ꯈꯣꯠꯇꯕ ꯌꯥꯎ ꯑꯗꯨꯏ ꯁꯔꯨꯛ ꯍꯥꯏꯗꯤ ꯍꯪꯉ ꯍꯪꯉꯒ ꯐꯖꯅ ꯑꯗꯨꯃꯥꯏꯅ ꯂꯩꯒꯣ ꯆꯥꯔꯝꯗ꯭ꯔꯕ ꯄꯩꯁꯥ ꯅꯨꯡꯁꯥꯁꯨ ꯍꯦꯟꯅ ꯇꯤꯡꯉꯤ꯫ ꯑꯗꯨꯅ ꯍꯪꯉ ꯈꯣꯠꯂꯒ ꯂꯩꯌꯣ ꯑꯗꯨꯃꯥꯏ ꯏꯟꯖꯥꯡ ꯀꯩꯀꯩꯗꯤ ꯃꯣꯏ ꯑꯗꯨꯗ ꯑꯗꯨꯝ ꯍꯥꯎꯕ꯭ꯔꯣ ꯅꯠꯇ꯭ꯔꯒꯅ ꯀꯃꯥꯏꯅ ꯇꯧꯒꯦ ꯃꯣꯏ ꯑꯁꯤ ꯄꯤꯕ ꯈꯣꯠꯄ ꯑꯗꯨꯅ ꯀꯔꯤ ꯀꯔꯤ ꯄꯤꯔꯤꯕ꯫
ꯑꯣ ꯑꯩꯗꯣ ꯁꯨꯃꯥꯏꯅ ꯇꯧꯋꯦ ꯑꯍꯥꯟꯕꯗ ꯑꯩꯗꯣ ꯀꯩꯅꯣꯗ ꯁꯨꯝ ꯑꯩꯈꯣꯏ ꯃꯣꯏꯁꯤ ꯍꯣꯁꯇꯦꯜꯗ ꯑꯣꯏꯅ ꯂꯩꯔꯝꯃꯦ ꯑꯗꯨꯗꯒꯤ ꯑꯩꯗꯤ ꯆꯥꯕ ꯊꯛꯄꯗꯨꯁꯨ ꯍꯥꯎꯔꯛꯇꯕꯗꯒꯤ ꯑꯩꯗꯣ ꯑꯗꯒꯤ ꯑꯩꯈꯣꯏꯒꯤ ꯂꯩꯔꯤꯕ ꯀꯥꯗꯨꯁꯨ ꯃꯤꯗꯣ ꯀꯥ ꯑꯃꯗ ꯃꯤꯗꯣ ꯑꯍꯨꯝ ꯂꯩ꯫ ꯂꯩꯍꯜꯂꯦ ꯀꯥ ꯑꯃꯗ ꯃꯤ ꯑꯍꯨꯝ ꯂꯩꯍꯟꯕꯒꯤ ꯂꯥꯏꯔꯤꯛ ꯄꯥꯕ ꯑꯗꯒꯤ ꯂꯩꯕ ꯈꯣꯠꯄꯗꯨꯁꯨ ꯅꯨꯡꯉꯥꯏꯇꯕꯒꯤ ꯀꯥꯗꯨꯁꯨ ꯌꯥꯝꯅ ꯄꯤꯛꯄ ꯑꯣꯏꯕ ꯑꯗꯨꯗꯨꯅ ꯑꯩꯗꯣ ꯌꯨꯝꯗ ꯍꯥꯏꯔꯒ ꯑꯩꯗꯣ ꯍꯣꯡꯗꯣꯛꯑꯒꯦ ꯑꯁꯤꯗ ꯂꯩ ꯇꯥꯔꯒꯗꯤ ꯑꯩꯗꯣ ꯂꯥꯏꯔꯤꯛ ꯄꯥꯕ ꯂꯥꯏꯔꯤꯛ ꯄꯥꯕ ꯈꯣꯠꯄꯁꯨ ꯁꯨ ꯌꯥꯔꯔꯣꯏ ꯑꯗꯨꯗꯨꯅ ꯃꯄꯥꯟꯗ ꯑꯣꯏꯅ ꯑꯩꯗꯣ ꯄꯩꯁꯥ ꯈꯤꯇꯪ ꯆꯪꯉꯁꯨ ꯆꯪꯅ ꯑꯗꯨꯃꯥꯏꯅ ꯂꯩꯔꯒ ꯒ꯭ꯌꯥꯟ ꯇꯥꯅ ꯂꯩꯔꯒꯦ ꯆꯥꯕ ꯊꯛꯄꯗꯨꯁꯨ ꯌꯥꯝꯅ ꯍꯥꯎꯇꯦ ꯍꯥꯏꯔꯒ ꯑꯩꯗꯣ ꯑꯗꯨꯃꯥꯏꯅ ꯍꯣꯡꯗꯣꯛꯑꯦ ꯑꯩꯗꯣ ꯃꯃꯥꯡꯗꯁꯨ ꯀꯟꯅ ꯅꯥꯔꯨꯔꯦ ꯑꯩꯅ ꯅꯉꯣꯟꯗ ꯅꯍꯥꯟ ꯑꯃꯨꯛ ꯍꯥꯏꯔꯛꯑꯝꯕꯗꯣ ꯑꯗꯨꯏꯗꯣ ꯑꯩ ꯏꯁꯥ ꯅꯥꯔꯨꯔꯦ ꯍꯥꯏꯕꯗꯨꯗ ꯑꯩꯗꯣ ꯌꯥꯝ ꯀꯟꯅ ꯅꯥꯔꯨꯕꯒꯤ ꯑꯩꯗꯣ ꯏꯁꯥꯗꯨꯁꯨ ꯌꯥꯝꯅ ꯁꯣꯟꯊꯈꯔꯦ ꯑꯗꯨꯅ ꯆꯥꯕ ꯊꯛꯄꯗ ꯈꯔ ꯆꯦꯛꯁꯤꯜꯂꯣꯖꯅꯖꯨ ꯗꯥꯛꯇꯔꯅ ꯌꯦꯡꯉꯨꯀꯥꯟꯗ ꯍꯥꯏꯔꯛꯄ ꯑꯗꯨꯗꯨꯅ ꯑꯩꯗꯣ ꯃꯄꯥꯟ ꯆꯠꯂꯒ ꯑꯗꯨꯃꯥꯏꯅ ꯃꯄꯥꯟꯗ ꯑꯣꯏꯅ ꯂꯩꯔꯦ ꯍꯣꯡꯗꯣꯛꯑꯒ ꯑꯗꯨꯗꯒꯤ ꯈꯔꯔ ꯐꯒꯠꯂꯛꯑꯦ ꯏꯁꯥꯗꯣ ꯑꯗꯨꯗꯨꯅ ꯍꯧꯖꯤꯛꯇꯤ ꯆꯥꯕ ꯈꯣꯠꯄꯗꯨꯁꯨ ꯏꯁꯥꯅ ꯊꯣꯡꯖꯔꯒ ꯆꯥꯔꯕꯅꯤꯅ ꯑꯗꯨꯝ ꯐꯖꯅ ꯍꯥꯎꯅ ꯃꯆꯤ ꯑꯣꯏꯕ ꯆꯤꯟꯖꯥꯛꯇꯣ ꯑꯗꯨꯃꯥꯏꯅ ꯆꯥꯔꯦ ꯅꯪꯗꯤ ꯅꯣꯏ ꯀꯥꯗꯨ ꯃꯤ ꯀꯌꯥ ꯂꯩꯃꯤꯟꯅꯔꯤꯅꯣ ꯑꯗꯨꯒ ꯍꯥꯏꯗꯤ ꯅꯪꯗꯤ ꯑꯗꯨꯝ ꯍꯥꯟꯅꯒꯤ ꯂꯩꯐꯝꯗꯨꯗ ꯑꯗꯨꯝ ꯂꯦꯡꯗꯅ ꯂꯩꯔꯤꯕ꯭ꯔꯥ ꯀꯃꯥꯏꯅ ꯇꯧꯒꯦ꯫
ꯍꯣꯏ ꯂꯩꯌꯦ ꯍꯥꯟꯅꯩ ꯂꯩꯐꯝꯗꯨꯗ ꯑꯁꯤꯅ ꯂꯝꯕꯤ ꯁꯣꯔꯣꯛ ꯑꯗꯒꯤ ꯍꯥꯏꯗꯤ ꯏꯁꯤꯡ ꯅꯨꯡꯁꯤꯠꯇꯣ ꯅꯨꯡꯉꯥꯏꯌꯦ ꯍꯥꯏꯗꯤ ꯄꯣꯠ ꯑꯃ ꯋꯥꯠꯂꯦ ꯂꯩꯅꯤꯡꯉꯦ ꯈꯣꯠꯂꯦ ꯑꯁꯤꯗꯅ ꯃꯐꯝꯗꯨ ꯆꯞ ꯆꯥꯕ ꯑꯗꯨꯅ ꯑꯇꯣꯞꯄꯗ ꯍꯣꯡꯅꯤꯡꯗ꯭ꯔꯦ ꯁꯤꯃꯐ ꯃꯐꯝꯁꯦ ꯌꯥꯝ ꯊꯦꯡꯅꯔꯝꯕ ꯐꯩ ꯂꯩꯩꯕꯝ ꯆꯥꯕꯝꯁꯤ ꯅꯨꯡꯁꯤꯠꯁꯨ ꯅꯨꯡꯉꯥꯏ ꯋꯦꯗꯔꯁꯨ ꯐꯩꯌꯦ ꯁꯤ ꯃꯐꯝꯁꯤ ꯍꯣꯏꯗ ꯑꯗꯨꯃꯥꯏꯅ ꯇꯣꯉꯥꯟꯅ ꯂꯩꯔꯦ ꯍꯥꯏꯕꯗꯨꯅ ꯐꯔꯦ ꯅꯍꯥꯟ ꯑꯃꯨꯛꯉ ꯅꯁꯥ ꯅꯨꯡꯉꯥꯏꯇꯦ ꯈꯣꯠꯇꯦ ꯍꯥꯏꯕꯗꯨ ꯅꯨꯡꯉꯥꯏꯇꯦ ꯍꯥꯏꯗꯤ ꯂꯥꯏꯔꯤꯛ ꯇꯝꯕ ꯆꯠꯈꯔꯒ ꯃꯁꯥ ꯅꯨꯡꯉꯥꯏꯇꯦ ꯈꯣꯠꯇꯦꯅ ꯍꯥꯏꯕꯗꯤ ꯌꯨꯝꯒꯤ ꯃꯤꯅꯁꯨ ꯅꯨꯡꯉꯥꯏꯔꯣꯏ ꯑꯗꯨꯅ ꯏꯁꯥꯅ ꯈꯔ ꯆꯥꯖꯔꯗꯤ ꯑꯍꯥꯎ ꯑꯍꯥꯎꯕ ꯑꯐꯕꯗꯨ ꯆꯥꯔꯗꯤ ꯂꯥꯏꯔꯤꯛ ꯂꯥꯏꯁꯨ ꯄꯥꯕꯗꯁꯨ ꯅꯨꯡꯉꯥꯏ ꯑꯗꯒꯤ ꯏꯁꯥ ꯐꯠꯇ꯭ꯔꯗꯤ ꯆꯂꯝ ꯆꯠꯊꯣꯛꯄ ꯈꯣꯠꯇꯣꯛꯄ ꯂꯥꯏꯔꯤꯛ ꯂꯥꯏꯁꯨ ꯄꯥꯕꯗ ꯄꯅꯤꯡ ꯆꯪꯉꯣꯗꯣꯏꯅꯤ ꯑꯗꯨꯅ ꯐꯇꯕꯄꯣꯠꯇꯣ ꯐꯖꯅ ꯌꯦꯡꯉꯣ ꯑꯗꯨꯒ ꯂꯩꯌꯣ ꯐꯖꯅ꯫ ꯍꯌꯦꯡꯗꯤ꯫
ꯍꯣꯏ ꯍꯌꯦꯡꯗꯤ ꯀꯩꯗꯧꯕ ꯍꯥꯏꯔꯛꯑꯣ꯫
ꯍꯌꯦꯡꯗꯤ ꯅꯪ ꯊꯕꯛ ꯂꯩꯕ꯭ꯔꯣ ꯀꯥꯏ ꯀꯥꯏ ꯆꯠꯇꯣ ꯂꯩꯇꯦ ꯄꯣꯠꯆꯩ ꯂꯩꯕ ꯊꯣꯛꯄꯗꯣ ꯂꯩꯕ꯭ꯔꯣ꯫
ꯍꯌꯦꯡꯁꯨ ꯁꯨꯇꯤꯅꯦ ꯍꯌꯦꯡꯁꯨ ꯁꯨꯇꯤ ꯂꯩꯔꯝꯃꯦ ꯑꯗꯣ ꯍꯌꯦꯡꯖꯨ ꯁꯨꯇꯤ ꯂꯩꯕꯅꯤꯅ ꯍꯌꯦꯡꯗꯤ ꯑꯩ ꯄꯣꯊꯥꯔꯅꯤ ꯐꯖꯅ ꯑꯩ ꯁꯨꯇꯤ ꯂꯩꯔꯝꯕꯁꯤ ꯐꯔꯦ ꯉꯁꯤꯒ ꯍꯌꯦꯡꯒ ꯑꯗꯨꯃꯥꯏꯅ ꯄꯣꯊꯥꯔꯅꯤ ꯑꯗꯒꯤꯗꯤ ꯑꯩ ꯂꯥꯏꯔꯤꯛꯀ ꯄꯥꯔꯣꯏ ꯑꯝꯇ ꯍꯣꯔꯦꯟ ꯅꯨꯡꯗꯥꯡꯁꯨ ꯑꯍꯥꯎꯕ ꯑꯝ ꯑꯃ ꯆꯥꯔꯒ ꯑꯗꯨꯃꯥꯏꯅ ꯀꯩꯅꯣ ꯇꯧꯒꯦꯅ ꯈꯜꯂꯤꯕꯅꯤ ꯏꯁꯥꯗꯣ ꯈꯔ ꯀꯟꯈꯠꯅꯕ ꯅꯠꯇ꯭ꯔꯗꯤ ꯑꯩꯗꯨ ꯌꯥꯔꯣꯏ ꯉꯔꯥꯡꯗꯣ ꯑꯩꯗꯣ ꯆꯥꯛꯁꯨ ꯆꯥꯗ꯭ꯔꯕ ꯑꯗꯨꯗꯨꯒꯤ ꯑꯩꯗꯣ ꯆꯥꯛ ꯆꯗ ꯆꯥꯍꯧꯗꯕꯗꯒꯤ ꯏꯁꯥꯗꯣ ꯀꯣꯛꯇ ꯄꯨꯜꯂꯞ ꯍꯥꯏꯒꯠꯂꯛꯑꯒ ꯍꯦꯛ ꯇ ꯏꯁꯥꯗꯣ ꯄꯠꯊꯔꯒ ꯑꯗꯨꯃꯥꯏꯅ ꯅꯨꯡꯁꯥꯁꯨ ꯁꯥꯕꯗꯨꯒꯤ ꯇꯧꯔꯦ ꯑꯗꯨꯅꯅꯤ ꯍꯣꯏꯅꯦ ꯅꯣꯏꯒꯤ ꯂꯩꯐꯝꯗꯣ ꯅꯍꯥꯟꯋꯥꯏ ꯑꯩꯅ ꯂꯥꯛꯑꯝꯕꯗꯣ ꯌꯥꯝ ꯅꯨꯡꯉꯥꯏꯒꯤꯕꯅꯦ ꯍꯥꯏꯗꯤ ꯂꯩꯔꯤꯕ ꯃꯐꯝꯗꯣ ꯌꯥꯝꯅꯁꯨ ꯍꯥꯏꯗꯤ ꯀꯩꯅꯣ ꯇꯧꯕ ꯈꯛꯇꯁꯨ ꯑꯣꯏꯔꯦ ꯅꯨꯄꯤ ꯈꯛꯀꯤꯗꯁꯨ ꯂꯩꯍꯜꯂꯦ ꯅꯣꯏ ꯂꯩꯔꯤꯕ ꯃꯐꯝꯗꯨ ꯅꯨꯄꯥꯒꯁꯨ ꯇꯤꯟꯅꯗꯕ ꯑꯣꯏꯕꯅꯤꯅ ꯑꯗꯒꯤ ꯂꯩꯔꯤꯕ ꯃꯐꯝꯗꯨꯁꯨ ꯅꯣꯏꯒꯤꯗ ꯌꯥꯝꯅ ꯅꯨꯡꯉꯥꯏ ꯍꯥꯏꯗꯤ ꯌꯥꯝ ꯂꯥꯡꯗꯅ ꯈꯣꯠꯇꯅ ꯇꯧꯕꯁꯨ ꯅꯠꯇꯦ ꯑꯗꯒꯤ ꯃꯐꯝꯗꯨꯁꯨ ꯃꯣꯠꯇꯅ ꯈꯣꯠꯇꯅ ꯑꯩꯈꯣꯏꯒꯤ ꯂꯩꯕ ꯅꯨꯡꯉꯥꯏꯇꯕ ꯃꯐꯝ ꯃꯐꯝꯗꯣ ꯑꯣꯏꯗꯕꯅꯤ ꯅꯣꯏꯒꯤ ꯑꯗꯨꯃꯥꯏꯅ ꯈꯨꯗꯣꯡꯆꯥꯥꯕ ꯑꯐꯕ ꯃꯐꯝ ꯑꯃ ꯐꯪꯕ ꯑꯣꯏꯇꯥꯔꯒꯗꯤ ꯑꯩꯁꯨ ꯑꯗꯨꯃꯥꯏꯅ ꯂꯩꯕ ꯌꯥꯕꯅꯤ ꯑꯗꯨ ꯑꯩꯈꯣꯏ ꯁ꯭ꯋꯥꯏꯗꯗꯤ ꯑꯩꯒꯤ ꯈꯪꯅꯕ ꯃꯤꯗꯨꯁꯨ ꯀꯥ ꯑꯃꯠꯇ ꯂꯩꯇꯦ ꯑꯗꯨꯅ ꯑꯩ ꯏꯊꯟ ꯈꯛꯇꯅꯤ ꯑꯗꯨꯝ ꯂꯩꯔꯤꯁꯦ ꯑꯗꯨ ꯅꯣꯏꯗꯤ ꯑꯩ ꯈꯪꯅ ꯆꯥꯅꯕ ꯅꯛꯅꯕꯁꯤꯡꯗꯣ ꯂꯩꯕꯅꯤꯅ ꯐꯩ ꯌꯥꯝ ꯅꯨꯡꯉꯥꯏꯅ ꯑꯗꯨꯝ ꯐꯖꯅ ꯂꯩꯗꯅ ꯂꯩꯌꯣ ꯑꯗꯨꯗꯤ ꯅꯣꯏꯗꯤ ꯀꯃꯥꯏꯅ ꯇꯧꯔꯤꯒꯦ ꯁꯨꯇꯤꯗꯣ ꯍꯌꯦꯡ ꯅꯣꯏꯁꯨ ꯁꯨꯇꯤ ꯑꯣꯏꯕ꯭ꯔꯣ꯫
ꯑꯩꯈꯣꯏꯖꯨ ꯁꯨꯇꯤ ꯑꯣꯏꯌꯦ ꯑꯗꯨꯅ ꯍꯌꯦꯡꯁꯨ ꯈꯣꯠꯂ ꯂꯩꯔꯅꯤ ꯅꯁꯨꯁꯥꯕ ꯅꯨꯡꯉꯥꯏꯇ꯭ꯅꯤꯅ ꯑꯋꯥꯕ ꯇꯔꯅꯤ ꯍꯥꯏꯗꯤ ꯁꯨꯇꯤ ꯂꯩꯔꯤꯀꯥꯟꯗ ꯍꯥꯏꯗꯤ ꯅꯪ ꯑꯉꯥꯡꯗꯒꯤ ꯂꯣꯏꯁꯤꯜꯗꯅ ꯂꯩꯕ ꯊꯕꯅꯤ꯫ ꯀꯔꯤ ꯀꯔꯤꯒ ꯑꯗꯨꯕꯣ ꯑꯩꯈꯣꯏ ꯂꯩꯐꯝꯁꯦ ꯃꯤꯁꯨ ꯂꯣꯏ ꯐꯩ ꯍꯥꯏꯅꯤ ꯍꯥꯏꯗꯤ ꯑꯇꯣꯞꯄ ꯃꯐꯝꯗ ꯍꯥꯏꯗꯤ ꯑꯩꯈꯣꯏꯒꯤ ꯁꯨꯃꯥꯏꯅ ꯄꯩꯁꯥ ꯅꯨꯡꯁꯥ ꯆꯥꯅꯕ ꯑꯗꯩ ꯊꯤꯡꯁꯦ ꯐꯕ ꯃꯐꯝꯗꯣ ꯑꯃꯠꯇ ꯂꯩꯇꯦꯕ ꯃꯩꯁꯨ ꯂꯥꯛꯇ꯭ꯔꯕ ꯐꯥꯔꯗꯤ ꯑꯩꯈꯣꯏꯒꯤꯗꯤ ꯂꯣꯏꯅ ꯌꯥꯏꯌꯦ ꯑꯇꯣꯞꯄ ꯃꯈꯐꯝꯒꯤꯗꯤ ꯃꯩ ꯂꯥꯛꯇ꯭ꯔꯦꯅ ꯅꯨꯡꯁꯨ ꯇꯧꯋꯦꯅ ꯑꯩꯒꯤꯗꯤ ꯑꯃꯠꯇ ꯂꯥꯛꯇꯦ ꯑꯩꯈꯣꯏꯒꯤꯗꯤ ꯑꯗꯨ ꯑꯗꯨꯑꯨꯝꯕꯗꯤ ꯂꯩꯇꯦ ꯅꯣꯡꯅ ꯑꯃꯨꯛ ꯑꯑꯝꯕ ꯑꯗꯨꯝ ꯐꯖꯅ ꯑꯃꯨꯛ ꯈꯔꯥꯎ ꯍꯦꯟꯒꯠꯂꯦ ꯃꯊꯛ ꯀꯔꯤ ꯀꯔ ꯈꯔ ꯂꯣꯏꯁꯤꯅꯤ ꯈꯣꯠꯆꯤꯟꯗ ꯑꯅꯧꯕ ꯃꯤ ꯍꯥꯀꯣꯠꯅꯤꯅ ꯂꯩ ꯑꯗꯨ ꯃꯐꯝ ꯂꯥꯛꯀꯥꯟꯗꯗꯤ ꯑꯗꯨꯝ ꯂꯣꯏꯁꯨ ꯁꯤꯗ ꯂꯩꯕ ꯌꯥꯅꯤ ꯈꯣꯠꯅꯤ ꯁꯨꯇꯤ ꯂꯩꯔꯀꯥꯟꯗ ꯅꯪꯁꯨ ꯂꯥꯛꯑꯣ ꯁꯨꯇꯤ ꯑꯗꯨꯝ ꯂꯩ ꯀꯥꯟꯗ ꯀꯝꯀꯥꯟ ꯂꯩꯒꯦ ꯑꯦꯛꯖꯥꯝ ꯀꯩꯀꯩ ꯀꯝꯀꯥꯟꯗ ꯑꯣꯏꯒꯦ꯫
ꯑꯗꯨ ꯑꯩꯖꯦ ꯍꯟꯗꯛꯇꯤ ꯌꯨꯝꯗ ꯊꯣꯛꯀꯦꯅ ꯈꯜꯂꯤꯕꯅꯤꯅ ꯑꯩꯁꯤ ꯑꯩꯈꯣꯏꯒꯤ ꯑꯦꯛꯖꯥꯝꯗꯨ ꯂꯣꯏꯔꯒ ꯍꯟꯗꯛꯇꯤ ꯌꯨꯝꯗ ꯊꯣꯛꯀꯦ ꯈꯜꯂꯤꯕꯅꯤꯅ ꯑꯩꯖꯦ ꯑꯇꯣꯞꯄꯗ ꯆꯠꯄꯁꯤ ꯐꯪꯗꯧ ꯃꯥꯟꯗ꯭ꯔꯦ ꯑꯗꯨ ꯍꯣꯏ ꯑꯩ ꯃꯇꯥꯡ ꯆꯥꯕ ꯀꯥꯟꯗ ꯑꯗꯨꯝ ꯂꯥꯛꯀꯦ ꯑꯩꯗꯣ ꯍꯥꯏꯗꯤ ꯅꯣꯏꯒꯤ ꯃꯐꯝ ꯗꯨꯁꯨ ꯌꯥꯝ ꯅꯨꯡꯉꯥꯏꯕꯅꯤꯅ ꯑꯩꯗꯣ ꯄꯣꯠ ꯆꯩ ꯂꯩꯅꯤꯡꯕ ꯈꯣꯠꯅꯤꯡꯕ ꯅꯣꯏꯒꯤ ꯃꯐꯝꯗꯨꯗꯤ ꯍꯣꯡꯕꯅꯤꯅ ꯅꯣꯏꯒꯤ ꯃꯐꯝꯗꯨꯗ ꯂꯥꯛꯑꯒ ꯑꯩꯖꯨ ꯍꯌꯦꯡ ꯁꯤꯖꯤꯟꯅꯔꯝꯕ ꯄꯣꯠ ꯆꯩ ꯃꯈꯩꯗꯣ ꯑꯗꯨꯃꯥꯏꯅ ꯂꯥꯛꯀꯦ ꯑꯗꯨꯒ ꯑꯩ ꯑꯗꯨꯝ ꯑꯩꯒꯤ ꯃꯇꯝ ꯐꯪꯀꯥꯟꯗꯣ ꯁꯨꯇꯤ ꯍꯥꯏꯔꯛꯀꯦ ꯍꯟꯗꯛꯇꯤ ꯌꯨꯝꯗ ꯊꯣꯛꯑꯒ ꯑꯃ ꯌꯨꯝꯗ ꯊꯣꯛꯑꯒ ꯈꯔ ꯑꯩꯗꯣ ꯌꯨꯝꯗ ꯃꯇꯝ ꯈꯔ ꯂꯩꯔꯨꯒꯦꯅ ꯈꯂꯦ ꯑꯗꯨꯒ ꯌꯨꯝꯗ ꯌꯨꯝꯗꯒꯤ ꯆꯪꯉꯛꯑꯕ ꯃꯇꯨꯡ ꯍꯥꯏꯗꯤ ꯑꯩꯒꯤ ꯃꯊꯪꯒꯤ ꯑꯗꯨꯝ ꯏꯀꯨꯏ ꯀꯨꯏꯗꯅ ꯑꯩꯈꯣꯏꯗꯤ ꯑꯗꯨꯝ ꯇꯣꯏꯅ ꯇꯣꯏꯅ ꯁꯨꯇꯤꯗꯨ ꯂꯩꯕꯅꯦꯕ ꯁꯨꯇꯤꯗꯨ ꯂꯩꯕꯅꯤꯅ ꯁꯨꯇꯤ ꯂꯩꯀꯥꯟꯗ ꯂꯥꯛꯀꯦ ꯁꯣꯏꯗꯅ ꯂꯥꯛꯀꯥꯟꯗ ꯍꯥꯏꯔꯛꯀꯦ ꯅꯉꯣꯟꯗ ꯑꯗꯨꯏꯗꯨꯒ ꯊꯦꯡꯅꯔꯁꯤ ꯍꯣꯏ ꯑꯗꯨꯗꯤ ꯐꯔꯦ ꯑꯩ ꯊꯝꯃꯒꯦꯀꯣ꯫
ꯍꯣꯏ ꯍꯣꯏ꯫